ꯑ ꯍꯜꯂꯣ
ꯇꯥ ꯇꯥ ꯇꯔꯕ‌ꯣ ꯀꯃꯥꯏ ꯇꯧꯔꯒ‌ꯦ
ꯑ ꯇꯥꯏ ꯇꯥꯏ ꯇꯥꯏ
ꯀꯃꯥꯏ ꯀꯃꯥꯏꯅ ꯇꯧꯔꯤꯒꯦ ꯅꯨꯡꯉꯥꯏꯔꯤꯕꯣ ꯖꯤꯀꯥꯟꯁꯤꯕꯣ
ꯅꯨꯡꯉꯥꯏꯔꯤꯗꯨꯅꯦ ꯁꯨꯝ ꯍꯥꯏꯇꯥꯔꯦ ꯃꯔꯨꯞꯇꯤ ꯅꯨꯡꯉꯥꯏꯔꯤꯕꯣ
ꯅꯨꯡꯉꯥꯏꯖꯔꯤ ꯑꯩꯁꯨ ꯃꯔꯨꯞ ꯑꯗꯨꯝ ꯄꯥꯡꯂꯩ ꯑꯗꯨꯝ ꯂꯩꯔꯤ ꯀꯔꯤꯕꯨ ꯀꯔꯤ ꯍꯥꯏꯔꯨꯅꯤ ꯃꯔꯨꯞ ꯉꯁꯤꯗꯤ ꯃꯔꯨꯞ ꯋꯥꯔꯤ ꯑꯃꯇ ꯇꯥꯟꯅꯁꯤꯗꯅ ꯃꯔꯨꯞꯀ
ꯌꯥꯏ ꯌꯥꯏ ꯇꯥꯟꯅꯁꯤ ꯀꯔꯤ ꯃꯇꯥꯡꯒꯤ ꯑꯣꯏꯗꯣꯏꯅꯣ ꯑꯗꯨꯝ ꯍꯧꯕꯤꯔꯛꯑꯣ
ꯑꯣ ꯑꯩꯈꯣꯏꯒꯤ ꯃꯅꯤꯄꯨꯔꯒꯤ ꯋꯦꯗꯔ ꯀꯟꯗꯤꯁꯟꯒꯤ ꯃꯇꯥꯡꯗ ꯑꯣꯢꯗꯧꯢꯅꯦ ꯃꯔꯨꯞ ꯑ ꯃꯔꯝ ꯑꯩꯈꯣꯏꯒꯤ ꯍꯋꯥ ꯅꯨꯡꯁꯤꯠ ꯃꯅꯤꯄꯨꯔꯒꯤ ꯁꯦꯡꯗꯕꯁꯤꯕꯨ ꯀꯩ ꯀꯩ ꯍꯥꯏꯅꯤꯡꯒꯦ ꯁꯤꯒꯤ ꯃꯇꯥꯡꯗ
ꯍꯋꯥ ꯅꯨꯡꯁꯤꯠ ꯁꯦꯡꯗꯕꯩ ꯃꯇꯥꯡꯗ ꯑꯣꯏꯗꯣꯏꯔ
ꯑ ꯃꯥꯔꯨꯞ
ꯎꯝ ꯃꯁꯤ ꯆꯨꯝꯃꯤ ꯌꯥꯝꯅ ꯀꯩꯅꯣꯝ ꯇꯧꯔꯦ ꯍꯥꯏꯇꯥꯔꯦꯀꯣ ꯍꯋꯥ ꯅꯨꯡꯁꯤꯠ ꯁꯦꯡꯗꯕꯁꯤ ꯒꯥꯔꯤ ꯊꯧꯕ ꯉꯝꯗ꯭ꯔꯦ ꯍꯥꯏꯇꯥꯔꯦ ꯑꯩꯅ ꯃꯇꯝ ꯑꯃꯗ ꯃꯤꯉꯣꯟꯗ ꯂꯛ ꯍꯥꯏꯗꯤ ꯃꯤ ꯑꯇꯣꯞꯄ ꯂꯝꯗ ꯏꯁ ꯁꯨꯃꯥꯏ ꯁꯨꯃꯥꯏꯅ ꯇꯧꯕ ꯁꯨꯃꯥꯏ ꯁꯨꯃꯥꯏꯅ ꯇꯧꯕꯅ ꯍꯥꯏꯗꯤ ꯃꯣꯏꯒꯤ ꯎꯐꯨꯟ ꯍꯧꯕ ꯊꯥꯎ ꯐꯠꯇꯕꯩ ꯃꯇꯥꯡ ꯁꯨꯝ ꯇꯧꯔꯨꯕꯗꯣ
ꯎꯝ
ꯑꯗꯨꯅ ꯑꯁ ꯈꯪꯗꯦꯗ ꯑ ꯃꯌꯥꯝ ꯂꯩꯈ꯭ꯔꯦ ꯎ ꯀꯣꯛꯊꯣꯛꯄ ꯈꯛꯇꯒꯤ ꯋꯥꯁꯨ ꯅꯠꯇꯦ ꯁꯤꯖꯤꯟꯅꯔꯤꯕ ꯈꯣꯠꯂꯤꯕ ꯃꯌꯥꯝ ꯑꯃꯁꯨ ꯀꯩꯅꯣ ꯇꯧꯖꯔꯦ ꯃꯔꯨꯞꯅ ꯑꯗꯨꯝ ꯍꯧꯗꯣꯛꯄꯤꯔꯛꯑꯣ ꯀꯩꯀꯩ ꯃꯇꯥꯡ ꯀꯃꯥꯏ ꯇꯧꯁꯤ
ꯑꯥ ꯆꯨꯝꯃꯦ ꯑꯩꯈꯣꯏꯒꯤ ꯁꯤ ꯁꯦꯡꯉꯥꯠꯇ꯭ꯔꯤꯁꯦ ꯑꯌꯥꯝꯕꯅ ꯑꯩꯈꯣꯏꯒꯤ ꯎ ꯅꯣꯡꯀꯣꯛꯊꯣꯞꯄ ꯈꯛꯇ ꯅꯠꯇꯅ ꯑꯩꯈꯣꯏꯒꯤ ꯅꯦꯆꯔꯦꯜ ꯅꯦꯆꯔꯗ ꯌꯦꯊꯤꯡ ꯊꯤꯡꯒꯥꯏꯕ ꯀꯌꯥ ꯇꯧꯕꯁꯤꯅ ꯃꯔꯝ ꯑꯣꯏꯔꯒ ꯇꯥꯒꯗꯕ ꯅꯣꯡ ꯐꯖꯅ ꯇꯥꯗ꯭ꯔꯦ ꯁꯤꯠꯀꯗꯕ ꯅꯨꯡꯁꯤꯠ ꯁꯤꯠꯂꯛꯇ꯭ꯔꯦ ꯅꯨꯡꯁꯥꯅ ꯌꯥꯠꯅ ꯁꯥꯕ ꯅꯣꯡ ꯇꯥꯗꯕ ꯑꯗꯨꯏ ꯃꯊꯛꯇ ꯅꯣꯡ ꯇꯥꯗꯕꯅ ꯏꯁꯤꯡꯒꯤ ꯑꯋꯥꯕꯁꯨ ꯑꯃꯨꯛ ꯂꯥꯛꯑꯦ ꯃꯔꯨꯞ ꯀꯣ ꯑꯩꯅ ꯍꯥꯏꯖꯅꯤꯡꯉꯤꯁꯦ ꯏꯁꯤꯡꯒꯤ ꯑꯋꯥꯕ ꯂꯥꯛꯑꯕꯅꯤꯅ ꯂꯝ ꯑꯩꯈꯣꯏ ꯍꯤꯡꯕꯗ ꯑꯗꯨꯒꯤ ꯃꯇꯤꯛ ꯄꯨꯟꯁꯤꯁꯦ ꯃꯥꯏꯌꯣꯛꯅꯍꯜꯂꯦ ꯍꯥꯏ ꯇꯥꯔꯦ ꯏꯁꯤꯡ ꯌꯥꯎꯗ꯭ꯔꯕꯗꯤ ꯑꯩꯈꯣꯏꯁꯦ ꯍꯤꯡꯕ ꯉꯝꯗꯦ ꯁꯤꯒꯤ ꯃꯇꯥꯡꯗ ꯍꯥꯐꯦꯠ ꯍꯥꯏꯕꯤꯔꯝꯃꯣ
ꯅꯣꯡꯖꯤ ꯎꯝ ꯑꯗꯨꯅꯦ ꯅꯣꯡꯒꯤ ꯐꯤꯕꯝꯁꯤꯗꯤ ꯍꯧꯖꯤꯛꯁꯤ ꯁꯨꯡꯁꯨ ꯆꯨꯗ꯭ꯔꯦ ꯍꯥꯏ ꯍꯥꯏꯕꯒ ꯆꯞ ꯃꯥꯟꯅꯔꯦ ꯁꯤꯗꯤ ꯅꯣꯡꯖꯨ ꯅꯣꯡꯖꯨ ꯊꯥ ꯑꯣꯏꯕꯒꯤ ꯈꯤꯛꯇ ꯌꯥꯗꯕꯩ ꯈꯤꯛꯄꯅꯦ ꯍꯥꯏꯕꯁꯤꯅꯦ ꯑꯩ ꯊꯝꯖꯅꯤꯡꯉꯤꯁꯦ
ꯎꯝ
ꯍꯥꯏꯗꯤ ꯆꯨꯗ꯭ꯔꯦꯕ ꯐꯖꯅ ꯑꯩ ꯅꯣꯡ ꯏꯁꯤꯡ ꯆꯨꯕ ꯃꯇꯝ ꯅꯣꯡꯖꯨ ꯊꯥ ꯃꯇꯝꯁꯤꯗ ꯍꯥꯏꯗꯤ ꯇꯧꯔꯤꯕꯁꯤ ꯑꯩ ꯈꯟꯕꯗ ꯂꯩꯀꯪ ꯊꯣꯛꯇꯧ ꯃꯥꯜꯂꯦ ꯑꯩ ꯁꯨꯝ ꯈꯟꯕꯗ ꯃꯃꯥꯡ ꯃꯃꯥꯡꯗ ꯑꯩꯈꯣꯏ ꯀꯩ ꯍꯥꯏꯇꯥꯔꯦ ꯏꯁꯤꯡ ꯏꯆꯥꯎ ꯃꯌꯥꯝ ꯊꯣꯛꯈꯤꯗꯅ
ꯑꯥ ꯊꯣꯛꯈꯤ
ꯑꯗꯣ ꯍꯟꯗꯛꯅ ꯑꯃꯨꯛ ꯀꯪꯕꯒꯤ ꯐꯤꯕꯝ ꯂꯥꯛꯇꯧꯔꯦ ꯀꯔꯤꯝ ꯇꯧꯗꯧꯔꯦ ꯍꯥꯏꯁꯤꯅꯤ ꯁꯤꯅ ꯑꯃꯨꯛ ꯈꯨꯠꯁꯨꯁꯤꯅꯗꯤ ꯂꯧ ꯏꯁꯤꯡ ꯄꯥꯝꯕꯅꯦ ꯁꯨꯛꯌꯥ ꯌꯥꯔꯣꯏ
ꯌꯥꯔꯣꯏ ꯆꯨꯝꯃꯦ ꯑꯥ ꯑꯩꯅ ꯍꯥꯏꯖꯅꯤꯡꯕꯗꯤ ꯅꯣꯡ ꯇꯥꯗꯧ ꯃꯇꯝꯗ ꯇꯥꯗ꯭ꯔꯕꯅꯤꯅ ꯅꯣꯡ ꯇꯥꯗꯦ ꯍꯥꯏꯕ ꯏꯁꯤꯡ ꯆꯥꯎꯔ ꯀꯥꯟꯗꯗꯤ ꯏꯁꯤꯡ ꯆꯥꯎꯋꯦ ꯑꯃꯨꯛ ꯍꯥꯏꯕ ꯏꯁꯤꯡ ꯆꯥꯎꯔ ꯀꯥꯟꯗꯅ ꯑꯃꯨꯛ ꯌꯨꯝ ꯀꯩ ꯄ꯭ꯔꯖꯥꯗ ꯑꯋꯥꯕ ꯄꯤꯕ ꯂꯩꯐꯝ ꯂꯩꯇꯕ ꯂꯥꯏꯔꯕꯁꯤꯡꯗꯅ ꯑꯃꯨꯛ ꯌꯨꯝ ꯀꯩꯗꯣ ꯈꯣꯒꯥꯏ ꯈꯣꯒꯥꯏꯗꯅ ꯇꯧꯔꯅꯤ ꯏꯁꯤꯡ ꯆꯥꯎꯕꯅꯤꯅ ꯐꯔ ꯇꯥꯗꯅ ꯁꯥꯕ ꯉꯝꯗꯕꯗꯒꯤ ꯑꯃꯨꯛ ꯑꯋꯥꯕ ꯄꯤꯕ ꯁꯨꯃꯥꯏꯅ ꯇꯧꯗꯅ ꯅꯣꯡ ꯇꯥꯔꯛꯇ꯭ꯔꯒꯁꯨ ꯏꯁꯤꯡꯒꯤ ꯑꯋꯥꯕꯁꯦ ꯑꯗꯨꯝ ꯃꯥꯏꯌꯣꯛꯅꯕ ꯁꯤꯅꯤ ꯃꯔꯨꯞ ꯑꯋꯥꯕ ꯍꯥꯏꯕꯁꯦ
ꯃꯔꯨꯞ ꯍꯣꯏꯒꯤ ꯇꯨꯔꯦꯟꯒ ꯂꯩꯕꯤꯕ꯭ꯔꯥ ꯀꯃꯥꯏ ꯇꯧꯒꯦ
ꯑꯣ ꯂꯩꯖꯩ ꯅꯥꯀꯟꯗ ꯑꯩꯈꯣꯏꯒꯤ ꯇꯨꯔꯦꯟ ꯑꯃ ꯆꯦꯜꯂꯦ ꯍꯟꯗꯛꯀꯤ ꯏꯀꯨꯏ ꯀꯨꯏꯗꯔ꯭ꯤ ꯏꯁꯤꯡ ꯆꯥꯎꯕꯗ ꯉꯥꯏꯔꯤ ꯃꯔꯨꯞ ꯍꯣꯏꯗꯤ ꯀꯃꯥꯏ ꯀꯃꯥꯏ ꯇꯧꯒꯦ ꯅꯣꯡ ꯅꯨꯡꯁꯤꯠ ꯀꯃꯥꯏꯅ ‌ꯃꯔꯨꯞ ꯍꯣꯏꯗꯗꯤ ꯌꯥꯝꯅ ꯐꯔꯤꯕ꯭ꯔꯣ ꯀꯃꯥꯏꯅ ꯇꯧꯔꯤ ꯍꯧꯖꯤꯛ ꯀꯥꯟꯁꯤꯕꯨ
ꯀꯩ ꯃꯇꯥꯡ ꯑꯣꯏꯗꯣꯏꯅꯣ
ꯑꯣ ꯃꯔꯨꯞ ꯍꯣꯏꯒꯤ ꯇꯨꯔꯦꯟ ꯏꯁꯤꯡ ꯐꯖꯅ ꯆꯦꯟꯕꯤꯔꯤꯕꯣ ꯄꯨꯈ꯭ꯔꯤ ꯀꯩꯀꯥꯗꯨꯕꯨ ꯏꯁꯤꯡ ꯐꯖꯅ ꯂꯩꯕꯤꯔꯤꯕꯣ ꯅꯣꯡ ꯐꯖꯅ ꯇꯥꯕꯤꯔꯤꯕꯣ ꯃꯔꯨꯞ ꯍꯣꯏ ꯂꯩꯀꯥꯏ ꯗꯨꯕꯨ ꯀꯃꯥꯏ ꯀꯃꯥꯏ ꯇꯧꯕꯤꯔꯤꯒꯦ ꯍꯪꯖꯕꯅꯤ
ꯃꯥꯅꯦ ꯃꯥꯅꯦ ꯑꯩꯈꯣꯏꯗꯤ ꯄꯨꯈ꯭ꯔꯤꯗꯤ ꯁꯤꯖꯤꯟꯅꯗ꯭ꯔꯕ ꯄꯨꯈ꯭ꯔꯤꯕꯨꯗꯤ ꯑꯗꯨꯝ ꯂꯩꯔꯤꯁꯤ ꯃꯈꯥꯗ ꯑꯩꯈꯣꯏꯗꯤ ꯋꯥꯇꯔ ꯁꯄ꯭ꯂꯥꯏ ꯑꯣꯏꯅ ꯊꯝꯃꯒ ꯍꯦꯟ ꯄꯝꯗꯒꯤ ꯆꯤꯡꯉꯒ ꯃꯥ ꯂꯩꯀꯥꯏ ꯂꯩꯀꯥꯏꯒꯤ ꯌꯨꯝꯊꯣꯡ ꯌꯨꯝꯗꯣꯡ ꯄꯥꯂꯤ ꯈꯥꯏꯗꯣꯛꯅꯔꯒ ꯊꯥꯕꯅꯤ ꯍꯞꯇꯥ ꯑꯃꯗ ꯑꯃꯨꯛ ꯃꯨꯛ ꯑꯗꯨꯃꯥꯏꯅ ꯇꯧꯋꯤ ꯍꯥꯟꯅꯗꯤ ꯂꯣꯛꯀꯤ ꯏꯁꯤꯡ ꯁꯤꯖꯤꯟꯅꯔꯝꯃꯦ ꯑꯗꯣ ꯑꯩꯈꯣꯏꯒꯤ ꯏꯆꯤꯜ ꯏꯅꯥꯎ‌ꯒꯩꯅ ꯎ ꯋꯥ ꯌꯥꯟꯊꯠꯄꯗꯒꯤ ꯂꯣꯛ ꯏꯁꯤꯡꯒ ꯑꯃ ꯆꯦꯜꯂꯛꯈꯤꯗ꯭ꯔꯦ ꯑꯗꯨꯅꯤ ꯋꯥꯔꯦ ꯍꯧꯖꯤꯛꯇꯤ
ꯌꯥꯝꯅ‌‌‌‌ꯐꯕ‌‌‌ꯄꯣꯠꯅꯤ ꯑ ꯄꯨꯈ꯭ꯔꯤꯗ ꯑꯩꯈꯣꯏꯁꯨ ꯄꯨꯈ꯭ꯔꯤ ꯂꯩ ꯇꯨꯔꯦꯜ ꯁꯨ ꯏꯁꯤꯡ ꯀꯥꯪꯉꯦ ꯄꯨꯈꯔ꯭ꯤ ꯁꯨ ꯏꯁꯤꯡ ꯀꯥꯪꯉꯦ ꯑꯩꯈꯣꯏꯒꯤ ꯏꯁꯤꯡ ꯆꯥꯅ ꯊꯛꯅꯕ ꯑꯃꯗꯤ ꯏꯔꯨ ꯖꯅꯕ ꯐꯤꯁꯨ ꯐꯤ ꯖꯥꯝꯅꯕ ꯑꯩꯈꯣꯏ ꯍꯧꯖꯤꯛ ꯌꯥꯝꯅ ꯑꯋꯥꯕꯗꯣ ꯃꯥꯏꯌꯣꯛꯅꯔꯦ ꯍꯥꯏꯇꯥꯔꯦ ꯃꯔꯨꯞ ꯃꯔꯨꯞ ꯍꯣꯏꯒꯤꯗꯤ ꯁꯤꯁꯦ ꯊꯦꯡꯒꯗꯕꯅꯤꯅ ꯌꯥꯝꯅ ꯐꯩ ꯍꯥꯏꯖꯅꯤꯡꯉꯤ ꯍꯥꯏ ꯇꯥꯔꯦꯀꯣ ꯃꯔꯝꯗꯤ ꯑꯩꯈꯣꯏꯁꯨ ꯑꯗꯨꯃꯥꯏꯅ ꯍꯨꯠꯄꯤꯔꯒꯗꯤ ꯀꯌꯥꯗ ꯅꯨꯡꯉꯥꯏꯖꯒꯗꯕ ꯁꯤ ꯋꯥꯐꯝ ꯁꯦ ꯂꯥꯛꯆꯥꯅꯤꯡꯉꯤꯕ ꯄꯣꯠꯁꯦ ꯑꯩꯈꯣꯏꯗ ꯅꯠꯇꯅ ꯑꯌꯥꯝꯕ ꯃꯐꯝꯗ ꯃꯌꯥꯝꯒꯤꯁꯨ ꯂꯣꯏ ꯊꯦꯡꯅꯔꯝꯒꯅꯤ ꯍꯥꯏꯖꯔꯤꯕ ꯆꯨꯝꯗ꯭ꯔꯅꯦ ꯃꯔꯨꯞ
ꯃꯥꯅꯦ ꯏꯁꯤꯡ ꯂꯩꯖꯩ ꯍꯥꯏꯕꯅꯤ ꯇꯨꯔꯦꯟ ꯏꯁꯤꯡ ꯆꯦꯜꯂꯦ ꯍꯥꯏꯕꯅꯤ ꯁꯤꯖꯤꯟꯅꯕ ꯌꯥꯕꯗꯨ ꯅꯠꯇꯦ ꯄꯨꯈ꯭ꯔꯤ ꯏꯁꯤꯡ ꯂꯩ ꯍꯥꯏꯕ ꯋꯥꯅꯤ ꯐꯤ ꯁꯨꯕ ꯏꯔꯨꯖ ꯃꯥꯏꯊꯕ ꯐꯤ ꯁꯨꯕ ꯌꯥꯥꯕꯅꯤ ꯊꯛꯅꯕꯗꯤ ꯂꯩꯇꯦꯕ
ꯑꯗꯩ ꯊꯛꯅꯕ ꯌꯣꯟꯕ ꯂꯥꯛꯏꯅꯤ ꯇꯧꯔꯤꯁꯤ ꯁꯤꯗ ꯍꯤꯗꯥꯛ ꯍꯥꯞꯄꯤꯅꯤ ꯈꯣꯠꯂꯤꯅꯤ ꯀꯗꯥꯏꯗ ꯄꯨꯔꯛꯏꯅꯣ ꯈꯪꯕ ꯅꯠꯇꯦ
ꯃꯥꯅꯦ
ꯑꯗꯨꯅ
ꯍꯣꯏ ꯍꯧꯖꯤꯛ ꯍꯤꯡꯕ ꯍꯧꯖꯤꯛꯀꯥꯟꯁꯦ ꯆꯥꯎꯈꯠꯂꯛꯄꯅꫪ ꯀꯔꯤꯅꯅꯣ ꯍꯤꯡꯕꯗꯁꯨ ꯌꯥꯝꯅ ꯋꯥꯔꯦ ꯍꯥꯏꯇꯥꯔꯦ ꯄꯩꯁꯥꯖꯤꯁꯨ ꯌꯥꯝꯅ ꯗꯔꯀꯥꯔ ꯇꯥꯔꯦ ꯍꯥꯏꯇꯥꯔꯦꯀꯣ ꯃꯔꯨꯞ
ꯎꯝ
ꯑꯇꯩ ꯑꯇꯩ ꯋꯥ ꯅꯠꯇꯅ ꯏꯁꯤꯡꯐꯧ ꯑꯩꯈꯣꯏꯅ ꯊꯥꯏꯅ ꯃꯇꯝꯗ ꯏꯁꯤꯡ ꯑꯁꯤ ꯑꯩꯈꯣꯏꯅ ꯄꯨꯈ꯭ꯔꯤꯗꯒꯤ ꯁꯣꯛꯑꯒ ꯑꯗꯨꯝ ꯁꯤꯖꯤꯟꯅꫪꯝꯃꯤꯕ ꯊꯛꯄ ꯃꯛ ꯑꯣꯏꯔꯣ ꯆꯥꯕꯕꯨ ꯑꯣꯏꯔꯣ ꯂꯣꯏ ꯁꯤꯖꯤꯟꯅꯔꯤꯕ ꯉꯥꯛꯇꯅꯤ ꯄꯩꯁꯥ ꯌꯥꯎꯗꯕꯤꯗ ꯑꯗꯨꯕꯨ ꯍꯧꯖꯤꯛꯇꯤ ꯄꯩꯁꯥꯖꯦ ꯌꯥꯎꯗꯕꯤ ꯁꯨꯛꯌꯥ ꯌꯥꯗ꯭ꯔꯦ ꯑꯩꯈꯣꯏꯒꯤ ꯐꯤꯖꯨ ꯐꯤꯖꯥꯝꯅꯕ ꯆꯥꯛ ꯊꯛꯅꯕ ꯁꯤ ꯏꯁꯤꯡꯖꯤꯕꯥꯎꯇꯥ ꯑꯩꯈꯣꯏ ꯄꯩꯁꯥꯅ ꯂꯩꯔꯤꯕꯅꯤꯗꯣ ꯆꯥꯎꯈꯠꯂꯛꯄꯅꯔ ꯀꯔꯤꯅꯣ ꯃꯔꯨꯞꯁꯤ ꯈꯤꯇꯥ ꯍꯥꯏꯕꯤꯔꯛꯎꯕ
ꯈꯣꯏꯒꯤ ꯑꯁ ꯈꯪꯗꯦꯅꯦ ꯇꯧꯔꯤꯖꯦ ꯊꯕꯛꯁꯦ ꯑꯋꯥꯗ ꯑꯋꯥꯕꯗ ꯋꯥꯕ ꯉꯥꯛꯇꯅꯦ ꯍꯥꯏꯇꯥꯔꯦꯀꯣ
ꯎꯝ
ꯑꯗꯨꯅ ꯄꯩꯁꯥ ꯅꯨꯡꯁꯥꯖꯤꯅꯒ ꯑꯁ ꯈꯪꯗꯦ ꯑꯋꯥꯕꯅꯤ ꯏꯁꯤꯡ ꯊꯛꯅꯕ ꯋꯥꯒꯗ꯭ꯔꯥ ꯄꯩꯁꯥ ꯁꯥꯒꯤꯕꯨ ꯋꯥꯒꯗ꯭ꯔꯥ ꯅꯣꯡ ꯆꯨꯗꯕꯒꯤꯕꯨ ꯋꯥꯒꯗ꯭ꯔꯥ ꯑꯗꯒꯤ ꯈꯪꯗꯦꯗ ꯇꯧꯔꯤꯁꯦ ꯑꯗꯨ ꯀꯩꯅꯣꯅꯦ ꯑꯥ ꯈꯣꯏꯒꯤ ꯑꯥ ꯃꯔꯨꯞ ꯍꯣꯏꯔꯣꯝꯗꯒ ꯅꯥꯎꯁꯦꯞ ꯀꯥꯏꯗꯣ
ꯑꯥꯎ ꯍꯥꯏꯕꯤꯌꯣ
ꯎꯝ ꯑꯗꯨꯒꯥꯗꯨ ꯎꯔꯤꯕꯣ ꯍꯨꯖꯤꯛꯄꯨ ꯀꯃꯥꯏꯟ ꯇꯧꯔꯤꯒꯦ ꯂꯧꯕꯨꯛꯇꯥ
ꯑꯃꯅ ꯀꯨꯏꯔꯦ ꯅꯥꯎꯁꯦꯛꯇꯣ ꯊꯥꯏꯅ ꯏꯔꯣꯝꯕꯒ ꯏꯔꯣꯝꯕꯗꯒ ꯍꯥꯞꯄꯒ ꯌꯥꯝꯅ ꯆꯥꯅꯔꯝꯃꯦ ꯑꯩꯈꯣꯏ ꯏꯄꯨꯍꯣꯏ ꯑꯩꯈꯣꯏꯒꯤ ꯃꯇꯝꯗꯨꯗꯗꯤ ꯑꯩꯈꯣꯏꯖꯨ ꯄꯤꯛꯏ ꯑꯩꯈꯣꯏꯖꯨ ꯅꯥꯎꯁꯦꯛꯀꯥ ꯍꯥꯏꯖꯦ ꯌꯥꯝꯅ ꯈꯪꯗꯦ ꯑꯗꯨꯒꯅꯦ ꯅꯥꯎꯁꯦꯛꯁꯦ ꯌꯥꯝꯅ ꯃꯒꯨꯟ ꯂꯩꯕ ꯑꯣꯏꯔꯦ ꯍꯧꯖꯤꯛꯀꯥꯟꯗ ꯑꯉꯥꯡ ꯍꯧꯒꯠ ꯂꯤꯕꯖꯤꯡ ꯑꯁꯤ ꯅꯥꯎꯁꯦꯛ ꯍꯥꯏꯖꯦ ꯀꯔꯤꯅꯣ ꯍꯥꯏꯕꯗ ꯃꯣꯏ ꯈꯪꯅꯤꯡꯕꯝ ꯄꯣꯛꯑꯅꯤ ꯍꯥꯏꯇꯥꯔꯦ ꯃꯇꯝꯗꯨꯗꯗꯤ ꯑꯩꯈꯣꯏꯒꯤ ꯅꯥꯁꯦꯛꯀꯥ ꯍꯥꯏꯔꯒꯗꯤ ꯎꯆꯦꯛꯅꯤ ꯈꯟꯕ ꯑꯗꯨꯒꯗꯤ ꯃꯥꯗꯤ ꯇꯤꯟ ꯆꯥ ꯇꯤꯟ ꯍꯥꯏꯕꯗꯤ ꯆꯥꯕ ꯌꯥꯕ ꯔꯣꯝꯗ ꯑꯣꯏꯅ ꯑꯣꯏꯔꯒ ꯌꯥꯝꯅ ꯍꯥꯎꯕ ꯏꯔꯣꯝꯕꯗꯒ ꯍꯥꯞꯄꯗꯤ ꯃꯅꯝ ꯌꯥꯝ ꯅꯨꯡꯁꯤꯕ ꯄꯣꯠꯅꯤ ꯃꯔꯨꯞ ꯑꯣꯏꯗꯤ ꯊꯦꯡꯅꯕꯤꯔꯛꯄ ꯀꯃꯥꯏꯟ ꯇꯧꯒꯦ
ꯑꯩꯁ ꯃꯔꯨꯝꯒ ꯌꯥꯝ ꯆꯥꯔꯛꯏꯗ ꯑꯗꯨꯗꯤ
ꯎꯝ ꯑꯦ ꯑꯗꯨ ꯍꯥꯏꯔꯒ ꯃꯔꯨꯞ ꯅꯥꯎꯁꯦꯛꯇꯥ ꯅꯠꯇꯅ ꯊꯦꯝꯕꯤ ꯊꯦꯝꯕꯤꯗꯤ ꯈꯪꯕꯤꯔꯛꯄ ꯃꯥ ꯂꯧꯕꯨꯛꯇꯥ ꯂꯩꯕ ꯊꯦꯝꯕꯤ
ꯑꯦ ꯈꯪꯉꯦ ꯈꯪꯉꯦ ꯅꯥꯎꯔꯤ ꯌꯥꯝ ꯀꯥꯞꯄꯅꯦ ꯑꯗꯨꯀꯥꯟꯗ ꯑꯩ ꯁꯨꯛꯄꯥꯟꯗꯤ ꯄꯥꯟꯗꯕ ꯍꯥꯏꯇꯥꯔꯦꯀꯣ
ꯊꯦꯝꯕꯤ ꯃꯔꯨꯝ ꯊꯦꯝꯕꯤ ꯌꯥꯝꯅ ꯊꯦꯡꯅꯔꯦ ꯍꯥꯏꯇꯥꯔꯦ ꯌꯥꯝꯅ ꯅꯨꯡꯁꯤꯕꯅꯤꯀꯣ ꯃꯇꯝꯗꯣ ꯃꯔꯨꯞ
ꯎꯝ
ꯍꯨꯖꯤꯛꯀꯥꯟ ꯑꯉꯥꯡꯉꯩꯅꯗꯤ ꯈꯪꯉꯔꯣꯏ ꯍꯥꯏꯇꯥꯔꯦ ꯂꯥꯕꯨꯛꯇꯒ ꯂꯥꯕꯨꯛꯇꯥ ꯈꯣꯏ ꯂꯥꯕꯨꯛꯇ ꯈꯣꯏ ꯀꯥꯗꯤ ꯆꯣꯞꯄꯤꯔꯛꯄ꯭ꯔꯣ ꯃꯔꯨꯞ ꯂꯥꯕꯨꯛꯇꯥ ꯂꯧꯌꯥꯏꯗ
ꯆꯣꯞꯄꯦ ꯆꯣꯞꯄꯦ ꯆꯣꯞꯄꯦ ꯆꯣꯞꯄꯦ ꯌꯝ ꯀꯥꯟ ꯆꯨꯞ ꯄꯦ ꯑꯩ ꯈꯣꯏ ꯉꯥ ꯑꯩꯈꯣꯏꯒꯤ ꯀꯩꯅꯣ ꯐꯥꯔꯛꯑꯦ ꯑꯩꯈꯣꯏꯒꯤ ꯉꯥꯃꯨ ꯐꯥꯔꯛꯏ ꯑꯗꯩ ꯉꯀ꯭ꯔꯥ ꯐꯥꯔꯛꯏ ꯑꯗꯒꯤ ꯀꯩꯅꯣ ꯀꯔꯤ ꯀꯔꯤ ꯀꯔꯤ ꯀꯔꯤ ꯀꯥꯎꯒ꯭ꯔꯦ ꯑꯌꯣ ꯉꯥꯖꯨ ꯑꯗꯨꯝ ꯐꯔꯛꯏꯀꯣ ꯀꯠꯇꯂꯥ ꯀꯩꯀꯩ ꯂꯣꯏ ꯁꯨꯔꯦ ꯑꯗꯒꯤ ꯉꯥꯆꯤꯛ ꯀꯥꯖꯨ ꯐꯥꯕ ꯌꯥꯎꯔꯤ ꯄꯣꯠꯅꯤ ꯗꯥꯎ ꯌꯥꯔꯗꯤ
ꯅꯨꯡꯁꯤꯕꯅꯤ ꯃꯇꯝꯗꯣ ꯑꯗꯣ ꯍꯨꯖꯤꯛꯀꯥꯟꯗꯤ ꯍꯨꯖꯤꯛꯀꯥꯟꯗꯤ ꯑꯗꯨ ꯍꯨꯖꯤꯛꯀꯥꯟꯗꯤ ꯆꯥꯎꯈꯠꯂꯛꯄꯅꯤꯅ ꯎꯀꯥꯏ ꯇꯥꯛꯄꯖꯦ ꯀꯌꯥ ꯎꯕꯤꯔꯝꯃꯔꯣꯏ ꯁꯟꯅ ꯀꯩꯅ ꯑꯥ ꯃꯦꯆꯤꯟꯗ ꯂꯣꯏ ꯁꯤꯜꯂꯦ ꯍꯥꯏꯇꯥꯔꯦ ꯆꯥꯎꯈꯠꯂꯕꯅꯤꯅ ꯏꯚꯟ ꯑꯈꯣꯏꯒꯤ ꯂꯧ ꯌꯩꯕꯃꯛꯇꯥ ꯑꯣꯏꯔꯖꯨ ꯑꯈꯣꯏꯒꯤ ꯆꯩꯔꯣꯡꯗꯣ ꯈꯪꯕꯤꯔꯛꯄ ꯅꯠꯇ꯭ꯔꯣ ꯃꯔꯨꯞ
ꯈꯪꯉꯦ ꯈꯪꯉꯦ
ꯆꯩꯔꯣꯡ ꯇꯧꯔꯒ ꯑꯩꯈꯣꯏ ꯂꯧꯖꯦ ꯑꯗꯨꯝ ꯌꯩꯔꯛꯄꯅꯦ ꯑꯈꯣꯏ ꯑꯗꯨ ꯍꯧꯖꯤꯛꯇꯤ ꯌꯥꯝ ꯅꯨꯉꯥꯏꯖꯔꯦ ꯍꯥꯏꯇꯥꯔꯦ ꯌꯥꯝꯅꯁꯨ ꯅꯨꯡꯉꯥꯏꯔꯦ ꯆꯥꯎꯈꯠꯂꯛꯄꯅꯤꯅ ꯃꯦꯆꯤꯟꯅ ꯂꯣꯏꯅ ꯁꯤꯟꯂꯦ ꯃꯦꯆꯤꯟꯅ ꯁꯤꯟꯂꯕꯅꯤꯅ ꯄꯨꯡꯗ ꯆꯠꯄ ꯄꯣꯠꯇꯣ ꯍꯧꯖꯤꯛꯇꯤ ꯃꯤꯅꯠ ꯇ ꯆꯪꯉꯒ ꯌꯥꯝꯅ ꯅꯨꯡꯉꯥꯏꯅ ꯌꯨꯝꯗ ꯑꯗꯨꯝ ꯌꯥꯝꯅ ꯍꯥꯏꯗꯤ ꯊꯥꯏꯅ ꯃꯇꯝꯗꯨꯗ ꯋꯥꯕꯗꯣ ꯍꯧꯖꯤꯛꯇꯤ ꯑꯗꯨꯒꯤ ꯑꯋꯥꯕꯗꯣ ꯐꯪꯗ꯭ꯔꯦ ꯍꯥꯏꯇꯥꯔꯦꯀꯣ ꯆꯥꯎꯈꯠꯂꯛꯄꯒꯤ ꯆꯥꯎꯄ ꯈꯠꯂꯛꯄꯩ ꯀꯥꯟꯅꯕꯅꯤꯅ ꯁꯤꯗ ꯑꯣꯏꯗ꯭ꯔꯦ ꯃꯔꯨꯞ ꯁꯤꯒꯤ ꯃꯣꯠꯁꯦ ꯀꯩ ꯍꯥꯏꯅꯤꯡꯉꯦ ꯃꯔꯨꯞ
ꯆꯥꯎꯈꯠꯂꯛꯄꯩ ꯀꯥꯟꯅꯕꯁꯤ ꯀꯥꯟꯅꯕꯩ ꯀꯥꯟꯅꯕ ꯃꯥꯡꯖꯕꯁꯨ ꯂꯩꯔꯤ ꯄꯣꯠꯅꯤꯅ ꯍꯥꯏꯗꯤ ꯑꯩꯈꯣꯏꯅꯗꯤ ꯀꯥꯟꯅꯕ ꯈꯛꯇ ꯎꯕꯒꯤ ꯋꯥꯅꯤ ꯃꯥꯡꯖꯕ ꯃꯥꯡꯖꯕ ꯄꯤꯛ ꯊꯜꯂꯤ ꯍꯛꯆꯥꯡ ꯐꯔꯛꯇꯦ ꯑꯩꯈꯣꯏ ꯃꯇꯝꯗꯗꯤ ꯌꯦꯡꯉꯣ ꯅꯣꯡ ꯆꯨꯔꯛꯄꯗ
ꯕꯣꯜ ꯁꯥꯟꯅꯕ ꯆꯦꯟꯊꯣꯔꯛꯏ ꯉꯥ ꯐꯥꯕ ꯆꯦꯜꯂꯛꯏ ꯍꯧꯖꯤꯛꯀꯤ ꯑꯉꯥꯡꯈꯩꯗꯤ ꯅꯣꯡ ꯆꯨꯔ ꯆꯦꯟꯖꯟꯈ꯭ꯔꯒ ꯒꯦꯝ ꯁꯥꯟꯅꯔꯅꯤ
ꯑꯥ ꯑꯗꯨ ꯍꯥꯏꯔ ꯃꯔꯨꯞ ꯑꯩꯅ ꯌꯥꯝ ꯅꯨꯡꯉꯥꯏꯖꯗꯕ ꯑꯝꯅ ꯌꯥꯝꯅ ꯅꯨꯡꯉꯥꯏꯖꯗꯕ ꯑꯝꯅ ꯃꯇꯝꯗꯨꯗ ꯑꯩꯈꯣꯏꯒꯤ ꯐꯣꯜ ꯍꯥꯢꯁꯦ ꯊꯣꯛꯂꯛꯇꯕꯅꯤꯅ
ꯎꯝ
ꯅꯨꯃꯤꯗꯥ ꯅꯨꯡꯗꯤꯟ ꯀꯨꯝꯕ ꯁ꯭ꯀꯨꯜ ꯆꯠꯂꯨ ꯍꯜꯂꯛꯑꯒ ꯅꯨꯡꯊꯤꯟꯁꯦ ꯑꯩꯈꯣꯏꯁꯦ ꯕꯣꯜ ꯁꯥꯟꯅꯕꯒꯨꯝꯕ ꯂꯝꯄꯥꯛꯇ ꯊꯣꯛꯂꯛꯑꯒ ꯃꯌꯥꯝ ꯄꯨꯟꯅ ꯁꯥꯟꯅꯩ ꯍꯥꯏꯇꯥꯔꯦ ꯑꯗꯣ ꯍꯧꯖꯤꯛꯀꯥꯟ ꯑꯉꯥꯡꯒꯩꯗꯤ ꯀꯩꯅꯣ ꯇꯧꯋꯦ ꯍꯥꯏ ꯇꯥꯔꯦ ꯐꯣꯟꯗ ꯑꯣꯏꯅ ꯆꯥꯥꯎꯈꯠꯂꯕꯅꯤꯅ ꯐꯣꯟꯗ ꯑꯣꯏꯅ ꯂꯣꯏꯅ ꯆꯥꯛ ꯆꯥꯔꯦ ꯐꯣꯟ ꯑꯗꯩꯗꯤ ꯁꯀꯨꯜ ꯆꯠꯂꯝꯗꯥꯏ ꯐꯪꯉꯦ ꯗꯦꯁ ꯂꯣꯏꯁꯤꯟꯕꯗꯥ ꯐꯣꯟ ꯁꯥꯟꯅꯕꯁꯦ ꯃꯁꯥꯟꯅꯁꯦ ꯀꯔꯤꯝ ꯌꯥꯎꯈꯤꯗ꯭ꯔꯦ ꯍꯥꯏꯇꯥꯔꯦ ꯍꯨꯃꯥꯡ ꯇꯥꯕ ꯄꯣꯠꯁꯦ ꯃꯣꯏꯗ ꯑꯗꯨꯝ ꯐꯣꯟ ꯌꯦꯡꯉꯒ ꯇꯥꯔꯗꯤ ꯑꯗ ꯆꯥꯎꯈꯠꯂꯛꯄꯒꯤ ꯀꯥꯟꯅꯗꯕ ꯍꯥꯏꯁꯦ ꯁꯤꯗ ꯑꯣꯏꯅ ꯆꯤꯡꯉꯛꯀꯗꯣꯏꯅꯤ ꯃꯔꯨꯞ ꯌꯥꯅꯤꯡꯕ ꯃꯔꯨꯞ ꯌꯥꯅꯤꯡꯗꯕ꯭ꯔꯥ ꯀꯃꯥꯏꯅ ꯇꯧꯋꯤ ꯑꯔꯣꯏꯕ ꯑꯣꯏꯅ ꯄꯥꯎꯈꯨꯝ ꯁꯤꯃꯇ ꯄꯤꯕꯤꯔꯝꯃꯣ
ꯑꯁ ꯌꯥꯅꯤꯡ ꯌꯥꯅꯤꯡꯕ ꯍꯥꯏꯁꯤ ꯆꯥꯎꯈꯠꯄꯁꯤꯅ ꯇꯧꯔꯤꯁꯤ ꯌꯥꯅꯤꯡ ꯈꯪꯗꯦ ꯃꯇꯝ ꯃꯇꯝꯒꯤ ꯑꯋꯣꯟꯕꯅꯤ ꯑꯗꯨꯝ ꯌꯥꯅꯤꯡꯉꯤꯁꯨ ꯍꯥꯏꯕ ꯌꯥꯔꯣꯏ ꯌꯥꯅꯤꯡꯗꯦꯁꯨ ꯍꯥꯏꯕ ꯌꯥꯔꯣꯏ ꯑꯗꯨꯅ ꯑꯗꯨꯝ ꯀꯥꯟꯅꯕ ꯇꯣꯡꯖꯕ ꯃꯥꯡꯖꯕ ꯂꯣꯏꯅ ꯂꯩ ꯉꯥꯛꯇꯅꯤ ꯑꯗꯨꯅ ꯒ꯭ꯌꯥꯟ ꯇꯥꯗꯅ ꯃꯇꯝꯒꯤ ꯏꯔꯣꯏꯅꯅ ꯁꯣꯏ ꯉꯥꯝꯕ ꯌꯥꯎꯗꯅ
ꯆꯠꯄꯁꯤꯅ ꯈ꯭ꯋꯥꯏ ꯃꯔꯨ ꯑꯣꯏꯁꯤꯅ ꯊꯝꯖꯒꯦ ꯐꯔꯦ ꯃꯔꯨꯞ ꯃꯔꯨꯞꯁꯨ ꯀꯩꯀꯩ ꯇꯧꯖꯔꯨꯔꯣ ꯑꯩꯁꯨ ꯊꯕꯛ ꯏꯪꯈꯥꯡ ꯑꯃꯛ ꯇꯧꯁꯤꯜꯂꯦ
ꯍꯣꯏ ꯍꯣꯏ ꯀꯥꯏꯅꯔꯖꯦ ꯃꯔꯨꯞ ꯑꯗꯨꯗꯤ